ꯇꯥꯏ ꯀꯣ ꯍꯣꯏ ꯍꯣꯏ ꯍꯣꯏ ꯇꯥꯏ ꯑꯥꯏ ꯅꯪ ꯁꯨ ꯖꯁ ꯖꯅꯤꯀꯣ
ꯎ ꯑꯁ ꯑꯩꯁꯨ ꯉꯥꯛꯄꯅꯦ ꯑꯁꯤꯒꯤ ꯃꯤꯡ ꯎꯔꯒ ꯑꯁꯤ ꯑꯩꯒꯤ ꯔ ꯅꯤꯕꯀꯣ
ꯎꯝ
ꯖꯠ ꯖꯠꯅꯦ ꯍꯥꯏꯕꯅꯦꯗ ꯍꯥꯏꯗꯤ ꯑꯗꯨꯒꯨꯝꯕ ꯅꯠꯇꯕ ꯖꯠ ꯖꯠ ꯍꯥꯏꯕ
ꯍꯣꯏꯌꯦ ꯍꯣꯏꯌꯦ ꯆꯠ ꯆꯠꯅꯤ
ꯎꯝ ꯆꯥꯛ ꯊꯣꯡꯔꯕꯣ
ꯆꯥꯛ ꯊꯣꯡꯔꯦ ꯍꯣꯏ
ꯆꯥꯛ ꯆꯥꯔꯕ꯭ꯔꯣ
ꯆꯥꯗ꯭ꯔꯤꯗ ꯉꯜꯂꯤ
ꯑꯣ ꯑꯈꯣꯏꯒꯤꯗꯃꯛꯇꯤ ꯉꯥꯟ ꯉꯥꯟꯗꯦ ꯑꯩꯈꯣꯏꯗꯤ ꯆꯥꯕ ꯃꯇꯝ ꯌꯧꯔꯦ ꯑꯗꯣ ꯉꯁꯤ ꯈꯔ ꯊꯦꯡꯊꯣꯛꯄ
ꯑꯣ
ꯑꯩꯈꯣꯏ ꯀꯩꯅꯣ ꯑꯥ ꯕꯖꯥꯔꯗ ꯉꯁꯤ ꯏꯟꯁꯥꯡ ꯍꯥꯎꯕ ꯆꯥꯒꯦꯅ
ꯑ ꯑꯥ ꯅꯪ ꯑꯗꯨ ꯆꯠꯈ꯭ꯔꯕꯗꯣ ꯍꯤ ꯍꯤ ꯍꯤ
ꯑꯗꯨꯒꯤꯅꯤ ꯅꯠꯇ꯭ꯔꯗꯤ ꯑꯩꯈꯣꯏ ꯍꯧꯖꯤꯛ ꯆꯥꯛꯆꯥꯥꯔꯒ ꯂꯣꯏꯔꯒ ꯐꯝꯔꯒ ꯂꯩꯒꯅꯤ
ꯎꯝ
ꯎꯝ
ꯑꯗꯨꯅꯤ ꯑꯁ ꯉꯁꯤꯗꯤ ꯑ ꯑꯩ ꯐꯤ ꯑꯁꯤ ꯃꯦꯁꯤꯟ
ꯍꯟꯗꯛꯀꯣ ꯍꯟꯗꯛ ꯇꯧꯔꯒ ꯑꯗꯨꯝ ꯃꯄꯥꯟꯗ ꯂꯩꯕ ꯑꯍ ꯋꯥꯁꯁꯨ ꯇꯧꯔꯒ ꯑꯗꯨꯝ ꯂꯩ
ꯎꯝ
ꯉꯁꯤ ꯋꯦꯗꯔ ꯀꯃꯥꯏ ꯇꯧꯔꯦ ꯑꯗꯥ
ꯑꯣ
ꯋꯦꯗꯔ ꯀꯃꯥꯏ ꯇꯧꯔꯤ
ꯅ ꯆꯨꯗꯤ ꯆꯨꯗꯦ ꯑꯗꯨ ꯌꯥꯝ ꯀ꯭ꯂꯥꯎꯗꯤ ꯇꯧꯋꯦ ꯐꯣꯒꯤ ꯇꯧꯕ ꯍꯦꯁ ꯍꯦꯖꯤ ꯍꯦꯕ꯭ꯔ ꯑꯗꯨꯃꯥꯏ ꯇꯧꯕꯥ ꯑꯩꯒꯤ ꯀꯩꯅꯣꯗꯣ ꯚꯦꯖꯤꯇꯦꯕꯜꯗꯣ ꯇꯤꯟ ꯂꯩꯌꯦꯅꯦ
ꯀꯔꯤ ꯚꯤꯖꯤꯇꯦꯕꯜꯅꯣ
ꯑꯥ ꯑꯗꯨ ꯁ꯭ꯅꯦꯛꯒꯥꯠ ꯇꯣ ꯈꯪꯕ꯭ꯔ ꯁ꯭ꯅꯦꯛꯒꯥꯠ
ꯑꯥ ꯈꯪꯉꯤꯅ
ꯊꯥꯡꯕ꯭ꯔꯨ
ꯎꯝ ꯎꯝ ꯈꯪꯉꯦ
ꯃꯅꯨꯡꯗ ꯇꯤꯟ ꯂꯩꯕ ꯑꯩꯅ ꯕꯣꯏꯜ ꯇꯧꯕ ꯄꯥꯝꯕ ꯌꯥꯝ ꯍꯥꯎꯋꯦ ꯑꯩꯒꯤꯗꯃꯛ
ꯍꯧꯋꯦ ꯑꯩꯒꯤꯁꯨ ꯅꯍꯥꯟ ꯀꯣ ꯑꯩꯈꯣꯏꯅ ꯑꯥꯗ ꯂꯩꯕ ꯀꯥꯟꯗ ꯑꯩꯅ ꯑꯁ ꯐ꯭ꯔꯦꯁ ꯐ꯭ꯔꯦꯁ ꯑꯣꯏꯅ ꯐꯖꯁꯨ ꯐꯖꯕꯀꯣ ꯑꯗꯨ ꯌꯥꯝ ꯄꯨꯔꯛꯒ ꯒ ꯂꯩꯕꯅꯦ ꯑꯩꯒꯤ ꯍꯁꯕꯦꯟꯅꯗꯤ ꯆꯥꯅꯤꯡꯗꯕꯀꯣ
ꯑꯁ ꯌꯥꯝ ꯍꯧꯔꯒ ꯀꯔꯤꯒꯤ ꯆꯥꯅꯤꯡꯗꯕ꯭ꯔꯥ ꯑ ꯀ ꯃꯥꯃꯣ
ꯃꯥꯁꯦ
ꯎꯝ
ꯑꯥ ꯑꯉꯥꯡ ꯑꯣꯏꯔꯤꯉꯩꯗ ꯃꯥ ꯇꯃꯦꯡꯂꯣꯡꯗ ꯂꯩꯕ ꯀꯥꯟꯗꯀꯣ ꯌꯥꯝ ꯆꯥꯈ꯭ꯔꯦ ꯍꯌꯦ ꯗꯨ ꯃꯥꯅ ꯂꯣꯏ ꯂꯩꯔꯒ ꯂꯩꯕꯝ ꯃꯇꯝ ꯑꯗꯨ ꯒꯥꯔꯗꯣ ꯃꯥꯒꯤ ꯒꯥꯔꯗꯦꯟꯗꯀꯣ ꯌꯥꯝ ꯊꯣꯛꯑꯦ ꯍꯥꯏꯌꯦ ꯑꯗꯨꯒꯤ ꯃꯣꯏꯁꯦ ꯑꯇꯣꯞꯄ ꯏꯟꯁꯥꯡ ꯆꯥꯗ꯭ꯔꯒ ꯑꯗꯨ ꯏꯟꯁꯥꯡ ꯉꯥꯛ ꯇ ꯍꯥꯞꯇꯥꯗ ꯑꯗꯨꯝ ꯍꯞꯇꯥ ꯄꯨꯝꯅꯃꯛ ꯆꯥꯒꯅꯤ ꯆꯥꯒꯅꯤ ꯑꯗꯨ ꯆꯥꯕꯒꯤ ꯃꯥꯁꯦ ꯑꯃꯨꯛꯀ ꯄꯨꯟꯁꯤꯗ ꯆꯥꯅꯤꯡ ꯗ꯭ꯔꯦ ꯍꯥꯏꯌꯦ ꯍꯣꯏ
ꯑꯣ ꯑꯣ ꯑꯗꯨꯁꯨ ꯇꯧꯕꯅꯦ
ꯅꯨꯡꯁꯤꯁꯨ ꯅꯨꯡꯁꯤꯈ꯭ꯔꯦꯅꯦ ꯃꯥꯒꯤꯁꯦ ꯍꯞꯇꯥ ꯑꯃꯗꯨꯁꯨ ꯆꯦꯟꯁꯁꯨ ꯇꯧꯗꯦ ꯍꯥꯏꯌꯦꯅꯦ ꯃꯥ
ꯎꯝ ꯃꯤ ꯑꯃꯅꯥ ꯃꯔꯤꯟ ꯃꯔꯤꯟ ꯍꯞꯇꯥ ꯑꯃ ꯆꯥꯌꯦ ꯍꯥꯢꯕꯗꯣ
ꯑꯣ ꯍꯤ ꯍꯤ ꯍꯤ ꯑꯗꯨꯅꯤ
ꯨꯗꯨꯒꯤ ꯇꯥꯏꯞꯇ ꯆꯠꯄ ꯃꯥꯜꯂꯦ
ꯎꯝ ꯗꯨꯒ ꯑꯁ ꯇꯣꯛꯈ꯭ꯔꯣ ꯅꯪ ꯆꯥꯅꯤꯡꯗ꯭ꯔꯗꯤꯅ ꯑꯩ ꯑꯩꯁꯨ ꯑꯗꯨꯝ ꯂꯧꯁꯨ ꯂꯧꯗ꯭ꯔꯕ ꯑꯁ ꯆꯦꯟꯅꯥꯏꯗꯀꯣ ꯑꯗꯨ ꯌꯥꯝꯕꯅꯤ ꯌꯥꯝ ꯌꯥꯝ ꯂꯩꯕ
ꯌꯥꯝ ꯍꯧꯕꯅꯦ ꯕꯣꯏꯜ ꯇꯧꯔꯁꯨ ꯊꯣꯡꯕꯗꯤ ꯍ ꯍꯥꯎꯇꯕ
ꯍꯣꯡꯕꯅꯦ ꯑꯩ ꯑꯩꯈꯣꯏꯒꯤꯁꯨꯀꯣ ꯑꯗꯨ ꯂꯨꯄꯥ ꯀꯨꯟꯒꯤꯗꯣ ꯌꯥꯝ ꯌꯥꯝ ꯄꯤꯕꯅꯦꯕ ꯐ꯭ꯔꯦꯁꯁꯨ ꯑꯣꯏꯕ
ꯑꯩꯈꯣꯏ ꯗꯦꯜꯂꯤꯗ ꯂꯩꯔꯤꯉꯥꯏ ꯀꯦꯖꯤꯗ ꯑꯩꯠꯇꯤ ꯅꯥꯏꯟꯇꯤꯔꯥ ꯄꯤꯕꯅꯦ ꯑꯗꯨꯒꯤ ꯆꯥꯅꯤꯡꯔꯒ ꯐꯕ ꯐꯪꯗꯕ ꯀꯦꯖꯤ ꯍꯥꯏꯗꯤ ꯌꯥꯝ ꯊꯨꯅ ꯀꯦꯖꯤ ꯂꯩꯕ ꯑ ꯑꯃ
ꯑ ꯆꯦꯟꯅꯥꯏꯗꯗꯤ ꯀꯦꯖꯤꯗꯤ ꯇꯥꯔꯣꯏꯗꯨ ꯑꯣꯏꯔꯁꯨ ꯇ꯭ꯋꯦꯟꯇꯤ ꯔꯨꯄꯤꯁ ꯀꯩ ꯌꯝꯕꯅꯦ ꯈꯪꯗꯦ ꯑꯩ ꯂꯧꯔꯒ ꯑꯩ ꯏꯊꯥꯟꯇ ꯆꯥꯕꯒꯤ ꯆꯥꯅꯤꯡꯗꯕ ꯑꯩꯁꯨꯀꯣ
ꯎꯝ ꯕꯣꯏꯜꯁꯨ ꯇꯧꯔꯒ ꯍꯧꯋꯦ ꯍꯥꯏꯗꯤ ꯁꯥꯡ ꯁꯥꯡꯅ ꯍꯥꯞꯔꯒꯀꯣ
ꯎꯝ ꯎꯝ
ꯆꯛ ꯂꯧꯕ꯭ꯔ ꯅꯪꯁꯤ
ꯑꯣꯁꯥ ꯂꯧꯕ ꯅꯣꯏꯅ ꯂꯣꯀꯦꯜꯒꯤ ꯂꯣꯀꯦꯜꯒꯤ ꯂꯩ ꯍꯥꯏꯕ ꯀꯣ ꯂꯣꯀꯦꯜꯒꯤ ꯑꯗꯨꯒ ꯀꯥꯔꯤꯁꯨ ꯇꯧꯗꯕꯅꯦ ꯁꯤꯗꯤ ꯄ꯭ꯌꯣꯔꯅꯦ ꯍꯥꯏꯕ ꯑꯗꯨꯒꯤ ꯑ ꯑꯗꯨꯗꯤ ꯆꯥꯗꯕ ꯀꯨꯏꯔꯦꯅ ꯂꯧꯒꯦ ꯍꯥꯏꯅ ꯂꯧꯕ ꯅꯠꯇ꯭ꯔꯗꯤ ꯑꯩ ꯂꯧꯔꯣ
ꯑ ꯍꯣꯏ ꯍꯧꯖꯤꯛꯀꯥꯟ ꯄꯣꯛ ꯄ꯭ꯔꯣꯕ꯭ꯂꯦꯝ ꯂꯩꯔ ꯃꯥꯜꯂꯤꯅꯦ
ꯎꯝ ꯅꯨꯡꯉꯥꯏꯇꯕ ꯀꯣ
ꯎꯝ
ꯆꯥꯕ ꯋꯥꯈꯜꯗꯣ ꯄꯦꯟꯗꯕ ꯍꯥꯏꯕ ꯇꯥꯔꯦ
ꯍꯣꯏ ꯍꯣꯏ ꯑꯩꯈꯣꯏꯒꯤꯁꯨ ꯑꯁ ꯑꯗꯨꯝ ꯍꯩꯔꯥ ꯍꯩ ꯍꯥꯏꯔꯒ ꯆꯥꯛ ꯆꯔꯒ ꯂꯩꯅꯩ ꯑꯩꯈꯣꯏꯗꯁꯨ ꯌꯥꯝ ꯂꯩꯔꯤꯌꯦ ꯑꯩꯗꯤ ꯆꯥꯗ꯭ꯔꯤ ꯅꯍꯥꯟꯗꯤ ꯆꯥꯅꯤꯡꯕ ꯑꯩꯅ
ꯎꯝ
ꯅꯣꯢ ꯍꯧꯖꯤꯛꯇꯤ ꯆꯥꯗꯔꯦ ꯑ ꯏꯁꯤꯡ ꯇꯥꯏꯀꯣ ꯑꯣ
ꯑꯩꯈꯣꯏꯒꯤ ꯁꯤꯡꯁꯨ ꯀꯪꯈ꯭ꯔꯦꯅꯦ ꯁꯤꯡ ꯁꯤꯡ ꯗꯣ ꯈꯪꯕ꯭ꯔꯥ
ꯎꯝ ꯎꯝ
ꯑꯣꯏ ꯀꯥꯡꯊꯣꯛꯈ꯭ꯔꯕ
ꯎꯝ ꯀꯃꯥꯏ ꯇꯧꯅꯦ ꯑꯩꯈꯣꯏ ꯀꯤꯠꯆꯟꯁꯤ ꯑꯩꯈꯣꯏ ꯀꯤꯠꯆꯟꯁꯤꯡꯁꯨ ꯃꯤ ꯑꯃꯅ ꯌꯨꯁ ꯑꯗꯨꯝ ꯇꯧꯔꯗꯤꯀꯣ ꯃꯤ ꯌꯥꯝꯕ ꯀꯥꯟꯗ ꯖꯥꯠ ꯖꯥꯠ ꯊꯣꯛꯅꯤ
ꯎꯝ
ꯑꯩꯈꯣꯏꯒꯤ ꯍꯦꯟ ꯌꯦꯡꯕ꯭ꯔꯗꯤ ꯖꯠ ꯖꯠ ꯊꯣꯛꯄꯤ
ꯑꯥ ꯐꯤꯁꯨꯅꯤꯡꯉꯥꯏꯁꯨ ꯂꯩ ꯑꯗꯨ ꯀꯥꯔꯤꯁꯨ ꯇꯧꯔꯣꯢ ꯐꯤ ꯁꯨꯅꯤꯡꯉꯥꯏ ꯈꯔꯥ ꯂꯩ ꯑꯗꯨ ꯍꯧꯖꯤꯛꯇꯤ
ꯎꯝ ꯅꯨꯡꯉꯥꯏꯅ ꯂꯩꯌꯣ ꯔꯦꯁ ꯇꯧꯕ ꯈꯪꯗ꯭ꯔꯒ ꯇꯧꯒꯗꯕꯅꯤ ꯅꯪꯅ ꯅꯪꯅ ꯈꯪꯗ꯭ꯔꯗꯤ ꯃꯤꯅ ꯇꯧꯔꯣꯏ ꯅꯪ ꯒꯤꯗꯃꯛ ꯔꯦꯁꯇꯨ
ꯁꯦꯝꯕ
ꯅꯪꯁꯨ ꯑꯉꯥꯡ ꯂꯩ ꯑꯩꯈꯣꯏꯅ ꯔꯦꯁ ꯇꯧꯒꯦ ꯍꯥꯏꯕꯗ ꯍꯥꯏꯕ ꯃꯇꯝꯗ ꯑꯃꯨꯛꯀ ꯑ ꯑꯉꯥꯡꯅ ꯂꯥꯛꯈ꯭ꯔꯗꯤ ꯑꯉꯥꯡ ꯑꯃꯨꯛꯀ ꯂꯥꯎꯈ꯭ꯔꯦ
ꯎꯝ ꯑꯥ ꯑꯩꯈꯣꯏ ꯒ꯭ꯌꯥꯁ ꯂꯣꯏꯔꯦ ꯑꯩ ꯇꯟꯕꯗꯣ ꯃꯁꯤꯗꯤ ꯅꯨꯡꯉꯥꯏꯔꯦ ꯒ꯭ꯌꯥꯁ ꯂꯣꯢꯔꯦ ꯎꯝ ꯏꯟꯗꯥꯛꯁꯟꯗ ꯃꯥꯗꯤ ꯊꯣꯡꯕ ꯏꯟꯖꯥꯡꯕꯨꯗꯤ ꯃꯥꯥꯟꯅ ꯊꯣꯡꯕ ꯍꯧꯖꯤꯛ ꯑꯩ ꯇꯧꯒꯦ ꯇꯧꯔꯕ
ꯑꯣ ꯑꯗꯨ ꯂꯣꯏꯅꯃꯛ
ꯒꯦꯁ ꯂꯩꯇ꯭ꯔꯦ ꯒꯦꯁ ꯂꯩꯇ꯭ꯔꯦ ꯅ ꯋꯥꯈꯜꯗꯣ ꯋꯥꯔꯒ ꯅꯦ ꯉꯔꯥꯡ ꯂꯧꯕ ꯌꯥꯕꯅꯦ ꯑꯗꯨ ꯑꯩꯈꯣꯏ ꯐꯥꯠꯇꯕꯒꯤꯀꯣ ꯑ ꯅꯥꯝꯕꯔ ꯂꯥꯛꯄꯗꯣ ꯑꯗꯨ ꯌꯥꯗꯕ
ꯑꯣ ꯑꯗꯨ ꯅꯣꯏꯒꯤ ꯒꯦꯁꯀꯨꯝꯕ ꯑꯞꯗꯦꯠ ꯇꯧꯕ꯭ꯔꯥ
ꯎꯝ ꯇꯧꯋꯦ ꯎꯝ ꯀꯦ ꯋꯥꯏ ꯁꯤ ꯇꯧꯗ꯭ꯔꯦ ꯗꯤ ꯍꯧꯖꯤꯛꯀꯥꯟꯗꯤ ꯌꯥꯗꯔꯦ
ꯑ ꯑꯩꯒꯤꯁꯨ ꯑꯁ ꯀꯦ ꯋꯥꯏ ꯁꯤ ꯇꯧꯕꯤꯕꯅꯦ ꯑꯩ ꯂꯥꯛꯄ ꯀꯥꯟꯗ ꯑꯩꯒꯤ ꯏꯆꯦ ꯈꯣꯏꯅ ꯄꯥꯏꯗ
ꯑꯣ
ꯑꯗꯨ ꯑꯩꯈꯣꯏ ꯂꯨꯍꯣꯡꯕ ꯀꯥꯟꯗ ꯒꯤꯌꯥꯁ ꯄꯨꯏꯅ
ꯎꯝ
ꯑꯩꯁꯨ ꯒ꯭ꯌꯥꯁ ꯑꯃ ꯁꯤꯂꯤꯟꯗꯔ ꯑꯃ ꯑꯗꯨꯒ ꯒꯦꯁ ꯄ꯭ꯂꯦꯠ ꯑꯃ ꯑꯆꯧꯕꯗꯣ ꯑꯗꯨ ꯏꯆꯦꯅ ꯑꯩꯒꯤ ꯒꯤꯐ ꯄꯤꯔꯒ ꯑꯗꯨꯝ ꯄꯨꯔꯒ ꯆꯥꯠꯂꯦꯕ
ꯑꯣ
ꯑꯗꯨ ꯄꯨꯔꯒ ꯆꯠꯄꯗꯣ ꯑꯩꯒꯤ ꯁꯤꯁꯇꯔ ꯑꯃ ꯁꯤꯁꯇꯔ ꯏꯟꯂꯣ ꯍꯥꯏꯒꯗꯕ꯭ꯔꯥ ꯀꯣ ꯑꯥ ꯃꯥꯒꯤ ꯑꯩꯒꯤ ꯅꯨꯄꯥꯒꯤ ꯏꯅꯥꯎ ꯅꯨꯄꯥꯒꯤ ꯒꯤ ꯋꯥꯏꯐ ꯃꯥꯒꯤ ꯅꯨꯄꯤꯅꯀꯣ ꯃꯥꯁꯦ ꯑꯁꯨ ꯑꯦ ꯒ꯭ꯌꯥꯁ ꯄꯨꯔꯛꯄ ꯒꯤ ꯃꯅꯨꯡꯗ ꯁꯤꯂꯤꯟꯗꯔꯒꯨꯝꯕ ꯍꯥꯞꯄꯒꯤ ꯃꯅꯨꯡꯗ ꯅꯠꯇ꯭ꯔꯒ ꯒ꯭ꯌꯥꯁ ꯄ꯭ꯂꯦꯠ ꯊꯥꯝ ꯊꯥꯝꯕ ꯃꯅꯨꯡꯗ ꯑꯩꯒꯤ ꯒ꯭ꯦꯁ ꯕꯨꯛꯁꯨ ꯂꯩꯔꯝꯒꯅꯤ ꯑꯩꯅ ꯑꯦꯛꯁꯄꯦꯛ ꯇꯧꯕ
ꯑꯣ ꯑꯣ
ꯑꯗꯨ ꯑꯩꯗꯤ ꯁꯤꯒꯨꯝꯕꯗꯤ ꯈꯪꯗ꯭ꯔꯦꯕꯀꯣ ꯒ꯭ꯦꯁꯕꯨꯛ ꯑꯩꯒꯤ ꯃꯤꯡꯗ ꯒ꯭ꯦꯁꯕꯨꯛ ꯂꯩ ꯍꯥꯏꯕꯁꯨ ꯈꯪꯗꯦ ꯑꯗꯨꯝ ꯑꯥꯗ ꯑꯗꯨꯝ ꯂꯩ ꯇꯕꯒꯤ ꯑꯩꯗꯤ ꯑꯩꯒꯤ ꯄꯨꯗꯦꯕ ꯄꯨꯗꯦ ꯑꯗꯨ ꯏꯆꯦ ꯈꯣꯏꯅ ꯑꯩꯈꯣꯏꯗꯒꯤ ꯑꯩ ꯑꯗꯨꯗ ꯂꯩꯕ ꯀ꯭ꯂꯥꯁ ꯇꯨꯋꯦꯜꯒꯨꯝꯕ ꯀꯥꯕ ꯃꯇꯝꯗ ꯑꯩꯒꯤ ꯃꯤꯡ ꯗ ꯑꯗꯨꯝ ꯒ꯭ꯌꯁꯕꯨꯛ ꯂꯩꯈ꯭ꯔꯕ ꯃꯥꯜꯂꯦ
ꯑꯣ
ꯑꯗꯨ ꯑꯩꯗꯤ ꯈꯪꯗꯕ
ꯎꯝ
ꯃꯥꯅ ꯍꯧꯖꯤꯛꯀꯥꯟ ꯑꯩ ꯂꯥꯛꯔꯒ ꯅꯪꯒꯤꯗꯤ ꯒꯥ꯭ꯌꯁ ꯕꯨꯛ ꯂꯩꯇꯦꯀꯣ ꯍꯥꯏꯕꯀꯣ ꯍꯣꯏ ꯑꯩꯗꯤ ꯑꯁꯤꯒꯨꯝꯕ ꯈꯪꯗꯦꯅꯦ ꯍꯥꯏꯔꯕ ꯑꯩꯅ ꯗꯤꯁ ꯇꯥꯏꯝ ꯊꯣꯛꯄ ꯀꯥꯟꯗ ꯑꯩꯒꯤ ꯑꯪꯀꯜ ꯑꯩꯒꯤ ꯁꯤꯁꯇꯔꯒꯤ ꯅꯨꯞ ꯅꯨꯄꯥꯅ ꯅꯪꯒꯤꯗꯤ ꯀꯦ ꯋꯥꯏ ꯁꯤ ꯇꯧꯗ꯭ꯔꯗꯤ ꯌꯥꯗ꯭ꯔꯦ ꯀꯔꯤ ꯔꯤ ꯀꯦ ꯋꯥꯏ ꯁꯤ ꯇꯧꯒꯦꯔꯣ ꯍꯥꯏꯔꯒ ꯅꯪ ꯒꯦꯁꯕꯨꯛ ꯍꯥꯏꯕꯀꯣ ꯑꯗꯨ ꯑꯩꯁꯨ ꯔꯤ ꯀꯦ ꯋꯥꯏ ꯁꯤ ꯇꯧꯅꯤꯡꯉꯥꯏ ꯆꯥꯠꯄꯅꯦ ꯑꯗꯨꯒ ꯃꯥꯒꯤ ꯋꯥꯗꯨ ꯅꯤꯡꯁꯤꯡꯈ꯭ꯔꯕ ꯑꯣ
ꯑꯣ ꯑꯗꯨꯗꯤ ꯅꯪ ꯑꯃꯨꯛ ꯂꯧꯕ ꯌꯥꯔꯦ ꯍꯧꯖꯤꯛꯇꯤ ꯑꯩ ꯀꯩꯅꯣ ꯇꯧꯈ꯭ꯔꯃꯤꯅ ꯄꯤ ꯑ ꯑ ꯑꯩ ꯑꯃꯨꯛ ꯀ ꯄꯥꯏꯔꯀꯦ ꯍꯥꯏꯌꯨꯗꯅ
ꯑꯁ ꯇꯧ ꯍꯥꯏꯅꯤꯡꯗꯦꯗ
ꯀꯔꯤꯒꯤ ꯃꯣꯏꯅ ꯈꯪꯔꯒ ꯄꯤꯁꯨ ꯄꯤꯒꯗꯕꯅꯤꯅꯦ ꯑꯁ ꯂꯩꯔꯦ ꯍꯧꯖꯤꯛꯀꯥꯟꯗꯤꯅ ꯑꯃꯨꯛ ꯈꯔ ꯌꯨꯁ ꯇꯧꯔ ꯀꯣꯟꯅ ꯄꯤꯕꯌꯥꯏꯅ ꯅꯪ ꯑꯃꯨꯛꯀ ꯁꯦꯝꯕ ꯌꯥꯕꯁꯨ ꯅꯠꯇꯦ
ꯑꯣ ꯑꯩ ꯑꯃꯨꯛꯀ ꯁꯦꯝꯕ ꯌꯥꯕ ꯅꯠꯇꯦ
ꯌꯥꯔꯔꯣꯏ ꯅꯪꯒꯤ ꯃꯤꯡꯗ ꯂꯩꯈ꯭ꯔꯕꯅꯤꯅ
ꯑꯣ ꯑꯗꯨ ꯑꯩ ꯑꯗꯨꯗ ꯄꯔꯃꯤꯅꯦꯟ ꯑꯣꯏꯅ ꯁꯤꯐ ꯇꯧꯕ ꯀꯥꯟꯗꯗꯤ ꯍꯥꯡꯕ ꯌꯥꯏ ꯍꯧꯖꯤꯛꯀꯥꯟꯗꯤ ꯑꯗꯨꯝ ꯂꯩꯔꯁꯅꯨꯀꯣ ꯑꯩꯗꯤ ꯑꯃꯨꯛꯀ ꯑꯅꯧꯕ ꯁꯦꯝꯒꯦ ꯍꯥꯏꯅ ꯈꯟꯕꯅꯦ
ꯌꯥꯔꯣꯏ ꯍꯥꯏꯕ ꯅꯪꯒꯤꯗꯣ ꯕ꯭ꯂꯨ ꯑꯣꯏꯕ꯭ꯔ ꯒ꯭ꯔꯤꯟ ꯑꯣꯏꯕ꯭ꯔ
ꯑꯩꯒꯤ ꯕꯨꯛꯁꯨ ꯕ꯭ꯂꯨ ꯑꯣꯏꯕ ꯃꯥꯜꯂꯦꯅꯦ
ꯑ ꯕ꯭ꯂꯨꯗꯤ ꯌꯦꯜꯂꯣꯒꯤꯗ ꯃꯥ ꯑꯃꯗꯤ ꯁꯦꯝꯕ ꯌꯥꯈꯤꯅꯤꯗ
ꯑꯣ ꯑꯣ ꯑꯗꯨ ꯌꯦꯂꯣ ꯁꯦꯝꯕꯁꯨ ꯌꯥꯕ꯭ꯔ ꯑꯗꯨꯝ ꯐꯪꯁꯟꯗꯤ ꯀꯃꯥꯏ ꯇꯧꯕ꯭ꯔ
ꯑꯁ ꯑꯗꯨꯝ ꯌꯥꯏꯗ ꯑꯗꯣ ꯌꯦꯂꯣꯕꯨꯗꯤ ꯌꯥꯝ ꯇꯥꯡꯉꯦꯗꯅ ꯍꯥꯏꯗꯤ ꯒꯣꯔꯃꯦꯟꯒꯤ ꯑꯣꯏꯕꯩꯅꯤꯀꯣ
ꯑꯝ
ꯌꯥꯝ ꯂꯥꯎꯅꯤꯡꯥꯏ ꯆꯥꯟꯁꯇꯣ
ꯎꯝ ꯑꯣ ꯑꯣ ꯍꯣꯏ ꯍꯣꯏ ꯑ
ꯑꯉꯥꯡ ꯁꯦꯝꯃꯀꯥꯟꯗ ꯅꯪꯒꯤ ꯃꯤꯡ ꯐꯣꯔꯝ ꯐꯤꯜ ꯑꯞ ꯂꯣꯏꯅ ꯇꯧꯔꯒ ꯑꯃꯨꯛꯀ ꯉꯥꯏꯈꯤꯅꯤ
ꯎꯝ
ꯌꯥꯝ ꯂꯨꯕꯅꯦ
ꯑꯩ ꯊꯕꯛ ꯐꯪꯈ꯭ꯔꯦ ꯍꯥꯏꯔꯗꯤ ꯎꯝ ꯑꯗꯣ ꯑꯩꯈꯣꯏꯒꯤ ꯅꯨꯄꯥꯁꯤꯡꯒꯤ ꯃꯃꯤꯡꯗꯨꯁꯨ ꯂꯧꯥ ꯇꯧꯕ ꯌꯥꯏꯅ ꯀꯣ
ꯎꯝ ꯑꯗꯨ ꯌꯦꯂꯣ ꯍꯥꯏꯕꯗꯣ ꯄꯩꯁꯥ ꯆꯪ